ꯑꯣ ꯀꯃꯥꯏ ꯀꯃꯥꯏ ꯇꯧꯔꯤꯒꯦ ꯍꯜꯂꯣ
ꯍꯜꯂꯣ ꯇꯥꯏ ꯇꯥꯏ ꯎꯝ
ꯀꯃꯥꯏ ꯀꯃꯥꯏ ꯇꯧꯔꯤꯒꯦ
ꯊꯕꯛ ꯏꯪꯈꯡ ꯑꯗꯨꯝ ꯆꯠꯂꯤ ꯏꯟꯖꯛ ꯏꯟꯖꯡ ꯅꯨꯡꯁꯥꯡ ꯈꯔ ꯊꯥꯕ ꯈꯣꯠꯄ ꯇꯧꯔꯤ
ꯌꯌꯥꯗꯦꯍꯥꯏꯖꯤꯕꯨ ꯀꯃꯥꯏ ꯇꯩꯅꯣ ꯑꯣ
ꯆꯥꯕ ꯊꯛꯄꯖꯦ ꯁꯥꯒꯠꯂꯛꯄꯁꯤꯅꯥꯕ ꯆꯥꯕ ꯊꯛꯄ ꯏꯌꯥ ꯌꯥꯗ꯭ꯔꯦ
ꯑꯣ
ꯑꯗꯨꯅ
ꯑꯗꯨꯃꯥꯏꯅ ꯑꯣꯏꯕ ꯁꯥꯒꯠꯂꯛꯄꯗꯤꯅ ꯆꯥꯕ ꯊꯛꯄ ꯍꯧꯖꯤꯛꯇꯤ ꯃꯇꯝ ꯖꯤꯅꯥ ꯅꯣꯡ ꯑꯃꯨꯛ ꯆꯨ
ꯎꯝ
ꯆꯗꯧꯁꯦ ꯁꯥꯕꯅ ꯌꯥꯗꯕ
ꯑꯣ ꯅꯨꯡꯁꯥ ꯁꯥꯒꯠꯂꯛꯄꯒꯤ ꯀꯩꯅꯣ ꯑꯁꯤꯟꯅ ꯑꯔꯥꯛꯇꯤ ꯑꯗꯨꯝ ꯈꯔ ꯃꯔꯥꯡ ꯀꯥꯏꯅ ꯆꯥꯟꯅꯔꯝꯃꯅꯤ ꯍꯧꯖꯤꯛꯀꯥꯟꯁꯦ ꯀꯔꯤꯅ ꯄꯥꯝꯅ ꯆꯥꯅꯔꯤꯒꯦ ꯍꯧꯖꯤꯛꯀꯥꯟ ꯁꯥꯒꯠꯂꯛꯄꯁꯤꯕꯨ
ꯑꯆꯝꯕꯒꯨꯝꯕ ꯏꯔꯣꯟꯒꯨꯝꯕ ꯑꯗꯨꯗꯨꯅ ꯐꯥꯔꯦ ꯍꯧꯖꯤꯛꯇꯤ ꯁꯥꯒꯠ ꯂꯥꯃꯤꯅꯕ ꯑꯗꯨ ꯅꯠꯇꯗꯤ ꯑꯆꯝꯕꯒꯨꯝꯕ ꯏꯔꯣꯟꯕꯒꯨꯝꯕ ꯅꯠꯇꯗꯤ ꯊꯥꯎꯗꯤ ꯀꯌꯥ ꯆꯥꯅꯤꯡꯗꯔꯦ ꯇꯠꯗꯦꯗ ꯁꯤꯗꯗꯤ ꯇꯠꯇꯦ ꯆꯠꯂꯤꯁꯤꯗꯤ ꯁꯤꯗꯗꯤ ꯆꯠꯇ꯭ꯔꯣ